ꯍꯜꯂꯣ
ꯑ
ꯑꯦ ꯇꯌꯦ ꯇꯥꯏꯌꯦ
ꯅꯦꯠꯋꯥꯛꯛꯁꯦ ꯅꯪꯒꯤꯔ ꯑꯩꯒꯤꯔ ꯅꯨꯡꯉꯥꯏꯇ꯭ꯔꯤꯁꯦ
ꯑꯩꯒꯤꯗꯤ ꯀꯩꯁꯨ ꯇꯧꯗꯦꯗ ꯁꯣꯝꯒꯤ ꯑꯣꯏꯔꯝꯅꯤ
ꯑꯩꯒꯤꯁꯨ ꯌꯥꯝ ꯅꯨꯡꯉꯥꯏ ꯅꯤꯗꯥ ꯍꯧꯖꯤꯛꯇ ꯀꯣꯜ ꯇꯧꯔꯒ ꯂꯩꯕꯅꯦ
ꯅꯪꯒꯤ ꯚꯣꯏꯁꯁꯦ ꯌꯥꯝ ꯇꯞꯄꯤꯗ ꯊꯕꯛ ꯍꯜꯂꯛꯑꯒ ꯂꯩꯔꯤꯕꯅꯤꯗ
ꯥꯏꯔꯤꯅꯦ ꯑꯩꯁꯨ ꯐꯝꯃꯤ ꯍꯥꯏꯁꯤꯔꯥ ꯇꯨꯝꯃꯤ ꯍꯥꯏꯁꯤꯔꯥ ꯜꯗꯦ ꯂꯩꯅꯦ
ꯖꯒ ꯊ ꯍꯒꯕꯣ
ꯇꯣꯗꯔꯤꯌꯦꯦ ꯍꯣꯔꯦꯟ ꯃꯃꯥ ꯀꯥꯟꯗ ꯍꯧꯒꯦ
ꯄꯨꯡ ꯇꯔꯨꯛ ꯇꯥꯔꯦ
ꯇꯔꯦꯇ ꯍꯧꯗꯣꯏꯅꯦꯦ
ꯏꯁ
ꯆꯥꯛꯁꯤꯕꯨ ꯅꯨꯡꯇꯤꯒꯤ ꯆꯥꯔ ꯂꯩꯈꯔꯦ ꯁꯤꯕꯨ ꯆꯥꯅꯤꯡꯗꯔꯦ
ꯑ
ꯉꯔꯤꯕ ꯍꯂꯣ ꯎ ꯍꯂꯣ ꯏ ꯋꯥ ꯀꯖꯤꯤꯡꯒꯥꯏ ꯍꯜꯂꯣ